ꯑꯣ ꯇꯥꯔꯕ
ꯍꯜꯂꯣ
ꯎꯝ ꯇꯥꯔꯦ ꯇꯥꯔꯦ
ꯍꯜꯂꯣ
ꯇꯥꯔꯦ ꯇꯥꯔꯦ
ꯑꯣ ꯑꯆꯥꯖꯤ ꯀꯩꯗꯧꯔꯤꯒꯦ
ꯑꯥꯏꯁ ꯑꯁꯨꯝ ꯂꯩꯔꯤꯗ
ꯉꯁꯥꯏ ꯑꯩꯈꯣꯏ ꯑꯅꯤ ꯋꯥꯔꯤ ꯁꯥꯕ ꯂꯣꯏꯔꯒ ꯊꯕꯛ ꯂꯩꯃꯅꯦꯅꯦ ꯑꯥ
ꯑꯩ ꯈꯣꯟ ꯐꯖꯟ ꯇꯥꯕ꯭ꯔꯣ
ꯍꯣꯏ ꯐꯖꯅ ꯇꯥꯏ
ꯑꯣ ꯃꯔꯛ ꯃꯔꯛꯇ ꯑꯩꯁꯨ ꯅꯪꯒꯤ ꯈꯣꯟ ꯑꯃꯨꯛ ꯇꯥꯕ ꯑꯃꯨꯛ ꯇꯥꯗꯕ ꯇꯧꯕ
ꯑꯣ ꯅꯦꯠꯗꯤ ꯑꯗꯨꯝ ꯅꯨꯡꯉꯥꯏꯕ ꯅꯠꯇ꯭ꯔꯣ ꯅꯪꯒꯤ
ꯅꯦꯠꯁꯦ ꯑꯩꯈꯣꯏꯔꯣꯝꯗ ꯅꯦꯠ ꯅꯨꯡꯉꯥꯏꯇꯦ ꯑꯗꯨꯒꯤ ꯑꯈꯣꯏꯁꯦ ꯋꯥꯏ ꯐꯥꯏ ꯂꯧꯋꯦꯕ ꯀꯣ ꯑꯈꯣꯏ ꯖꯒꯥꯁꯤ ꯑꯥ ꯋꯥꯏꯐꯥꯏꯕꯨꯗꯤ ꯅꯨꯡꯉꯥꯏ ꯑꯈꯣꯏ ꯖꯒꯥꯁꯤ ꯀꯔꯤ ꯍꯥꯏꯁꯤꯔꯥ ꯅꯦꯋꯥꯛ ꯑꯝꯇ ꯅꯨꯡꯉꯥꯏꯇꯦ ꯏꯌꯥꯔꯇꯦꯜꯗꯁꯨ ꯖꯤꯌꯣꯁꯨ ꯅꯨꯡꯉꯥꯏꯇꯦ
ꯋꯦꯗꯔ ꯋꯦꯗꯔꯅꯁꯨꯨ ꯃꯥꯜꯂꯦ ꯉꯁꯤꯒꯤꯗꯣ
ꯑꯩꯈꯣꯏꯗꯤ ꯋꯦꯗꯔ ꯐꯥꯒꯦꯔꯥ ꯐꯥꯗꯕ ꯑꯁ ꯅꯦꯛꯋꯥꯛꯇꯤ ꯌꯥꯗ꯭ꯔꯦ ꯁꯤꯗꯤ꯫
ꯃꯌꯥꯝꯒꯤꯅꯦ ꯃꯌꯥꯝꯒꯤꯅꯦ ꯂꯣꯏꯅꯅꯤ꯫ ꯅꯦꯠꯋꯥꯛ ꯅꯨꯡꯉꯥꯏꯇꯦ ꯑꯩꯈꯣꯏꯔꯣꯝꯗ ꯑꯗꯨꯒꯤ꯫
ꯉꯁꯥꯏ ꯑꯩꯈꯣꯏ ꯑꯅꯤꯒꯤ ꯉꯁꯥꯏꯒꯤ ꯋꯥꯔꯤꯗꯣ ꯂꯣꯏꯗ꯭ꯔꯤꯌꯦ꯫
ꯋꯥꯔꯤꯁꯦ ꯑꯇꯣꯞꯄ ꯑꯃꯨꯛ ꯁꯥꯈ꯭ꯔꯁꯤꯗ
ꯍꯥ ꯍꯥ ꯍꯥ ꯑ ꯌꯥ ꯌꯥ ꯌꯥꯕ ꯌꯥ ꯋꯥꯔꯤ ꯋꯥꯔꯤ ꯁꯥꯥꯟꯅꯤꯡꯕ ꯇꯣꯄꯤꯛ ꯂꯩꯕ꯭ꯔꯥꯅ꯫
ꯅꯪꯅ ꯂꯩꯕꯁꯨ ꯑꯩꯈꯣꯏ ꯂꯣꯀꯦꯁꯟꯗ ꯑꯣꯏꯔꯝꯝꯕꯅꯤꯗ
ꯑ ꯅꯣꯏ ꯂꯣꯀꯦꯁꯟ ꯏꯗꯦ꯫
ꯇꯣ ꯋꯥꯕ꯭ꯔꯣ꯫
ꯑꯥ
ꯇꯣꯉꯥꯟꯕ꯭ꯔꯣ꯫
ꯍꯣꯏ ꯇꯣꯡꯉꯥꯜꯂꯦ꯫
ꯃꯐꯝ ꯑꯦ ꯃꯐꯝ ꯍꯥꯏꯕꯗꯤ ꯑꯩꯅ ꯁꯨꯝ ꯍꯥꯏꯕꯗꯤ ꯑꯩꯈꯣꯏꯒ ꯆꯞ ꯃꯥꯟꯅꯕ꯭ꯔꯥ ꯍꯥꯏꯕꯅꯤꯗ ꯅꯪꯅ ꯃꯄꯥꯟꯗ ꯂꯩꯔꯗꯤ ꯈꯪꯗ꯭ꯔꯦꯒꯣ
ꯅꯠꯇꯦ ꯑꯩꯗꯤ ꯂꯩꯇꯦ ꯑꯗꯨꯗ
ꯑꯣ ꯑꯗꯨꯗꯤ ꯑꯩꯈꯣꯏꯗꯒꯤ ꯃꯄꯥꯅꯤꯅꯦ ꯑꯗꯨꯗꯤ
ꯍꯥ꯫
ꯑꯗꯨꯠꯇꯗꯤ ꯑꯩꯈꯣꯏꯗꯒꯤ ꯂꯥꯛꯑꯕꯅꯤꯅ ꯑꯗꯨꯗꯤꯀꯣ꯫
ꯃꯥꯅꯦ ꯃꯥꯅꯦ
ꯑꯣ ꯉꯐꯝ ꯑꯇꯣꯞꯄꯗ ꯑꯣꯏꯔꯦꯕ
ꯃꯥꯅꯦ ꯍꯣꯢ
ꯑꯣ ꯑꯩꯈꯣꯏꯗꯤ ꯏꯅꯥꯛ ꯅꯛꯄꯅꯤꯗ ꯁꯤꯗ꯫
ꯐꯨꯠꯕꯣꯜ ꯀꯨꯝꯕ ꯌꯦꯡꯕꯣꯅꯪ
ꯐꯨꯠꯕꯣꯜꯁꯤ ꯍꯣꯏ ꯌꯦꯡꯉꯤ ꯐꯨꯠꯕꯣꯜꯗ ꯌꯦꯡꯉꯤꯅ꯫ ꯍꯣꯏ꯫
ꯐꯨꯠꯕꯣꯜꯁꯨ ꯁꯨꯝ ꯁꯥꯟꯅ ꯁꯅꯔꯒ ꯂꯣꯏꯗ ꯇꯧꯔꯦꯅꯦ
ꯑꯁ ꯑꯩꯅ ꯑꯄꯥꯝ ꯑꯄꯥꯝꯕ ꯇꯦꯝꯁꯤꯡꯁꯦ ꯂꯣꯏꯅ ꯀꯨꯝꯈ꯭ꯔꯦ ꯌꯥꯗ꯭ꯔꯦ ꯆꯠꯈ꯭ꯔꯦ꯫ ꯃꯌꯨꯝꯗ ꯂꯣꯏ ꯑꯣꯏꯅ ꯍꯟꯅꯤꯡꯔꯦ꯫
ꯅꯪꯒꯤ ꯁꯞꯄꯣꯔꯠꯇ ꯌꯥꯗꯦ ꯍꯥꯏꯕ꯭ꯔꯣ ꯌꯥꯗꯦ ꯍꯥꯏꯕꯒꯤꯔꯣꯟ ꯅꯠꯇꯦ꯫
ꯅꯠꯇꯦ ꯑꯩꯅ ꯑꯗꯨꯝ ꯄꯥꯝꯕꯗꯨ꯫
ꯎꯝ
ꯑꯗꯨꯝ ꯃꯣꯏꯅ ꯁꯅꯕꯗ ꯑꯗꯨꯝ ꯐꯖꯕꯗ ꯑꯗꯨꯝ ꯑꯩꯅ ꯄꯥꯝꯖꯕꯗ ꯀꯥ ꯍꯟꯅꯤꯡꯕꯗ ꯑꯗꯨꯝ ꯌꯥꯗ꯭ꯔꯦ ꯅꯣꯏ ꯅꯪ ꯇꯠꯈ꯭ꯔꯦꯅ
ꯀꯔꯤ ꯇꯧꯖꯥꯅꯣꯅꯦ ꯍꯧꯖꯤꯛ ꯍꯧꯖꯤꯛꯁꯦ ꯅꯪꯒꯤ ꯕꯣꯂꯨꯝꯗꯣ ꯌꯥꯗꯦꯅꯦ ꯌꯥꯝ ꯅꯪꯒꯤ ꯈꯣꯟꯖꯦꯜꯗꯣ ꯂꯣ ꯑꯣꯏꯅꯦ
ꯇꯔꯕꯖꯩꯗꯤ
ꯍꯧꯖꯤꯛꯇꯤ ꯈꯔ ꯌꯥꯔꯦ꯫
ꯑꯩꯁꯦ ꯀꯩꯅꯣ ꯇꯧꯕ ꯉꯁꯥꯏꯗꯤ ꯐꯖꯅ ꯇꯥꯕꯅꯦꯕꯕ ꯑꯩꯁꯨ
ꯍꯣꯏ꯫
ꯑꯩ ꯗꯤꯚꯥꯏꯁ ꯑꯅꯤ ꯁꯤꯖꯤꯟꯕ ꯑꯗꯨꯒꯤ ꯍꯧꯖꯤꯛꯁꯦ ꯑꯃ ꯑꯁꯤꯗ ꯑꯣꯏꯅ ꯅꯪ ꯔꯤꯡ ꯇꯧꯔ ꯁꯤ꯫ ꯑꯧ ꯑꯣꯏꯅ ꯂꯥꯛꯏ
ꯑꯣ ꯗꯤꯚꯥꯏꯁ ꯑꯅꯤ ꯌꯨꯁ ꯇꯧꯕꯅꯣ꯫ ꯑꯗꯨꯗꯤ ꯐꯣꯟꯗꯤ ꯌꯥꯝꯅꯩ ꯃꯔꯦꯟ ꯅꯪꯒꯤꯁꯦ
ꯃꯊꯦ ꯑꯅꯤ ꯅꯇꯩ ꯑꯇꯣꯞꯄꯗ ꯇꯧꯕ ꯌꯥꯝ ꯂꯩꯕꯒꯤ ꯅꯠꯇꯕꯀꯣ꯫ ꯍꯥꯏꯕꯗꯤ ꯑꯁꯤ ꯑꯩꯒꯤ꯫ ꯁꯦꯝ ꯑꯁꯤꯁꯦ ꯑꯃꯗꯁꯨ ꯂꯣꯛꯏꯟ ꯇꯧꯔ ꯊꯝꯕ ꯑꯗꯨꯒꯤ ꯑꯃꯗꯨꯃꯗꯤ ꯀꯣꯜ ꯐꯖꯅ ꯇꯥꯏꯑꯦꯕ ꯑꯁꯤꯅ ꯈꯔ ꯀꯩꯅꯣ ꯕꯦꯔꯥ ꯑꯣꯏꯕ ꯑꯣꯏꯔꯝꯃꯅꯤ ꯅꯪ ꯇꯥꯕꯗꯤ ꯍꯥꯏꯕꯗꯨ꯫
ꯍꯣꯏ ꯈꯔ ꯍꯧꯖꯤꯛꯁꯦ ꯅꯪꯒꯤ ꯉꯁꯥꯏꯗꯤ ꯑꯩꯈꯣꯏ ꯑꯅꯤꯅ ꯋꯥꯔꯤ ꯁꯥꯕꯗꯤ꯫ ꯐꯖꯅ ꯇꯥꯏꯑꯦꯕ ꯍꯧꯖꯤꯛꯁꯦ ꯍꯧꯖꯤꯛꯁꯨ ꯇꯥꯕꯤ ꯇꯥꯏ ꯑꯗꯨꯄꯨ ꯈꯔ ꯅꯪꯒꯤ ꯈꯣꯟꯖꯦꯜ ꯍꯥꯏꯇꯥꯔꯦ ꯂꯣ ꯑꯣꯏꯌꯦꯕꯀꯣ꯫
ꯎꯝ ꯑꯁ ꯑꯩꯁꯨ ꯍꯧꯖꯤꯛꯁꯤ ꯉꯥꯏꯍꯥꯛ ꯂꯩꯔꯒ ꯃꯄꯥꯟ ꯊꯣꯛꯁꯤꯔ ꯈꯜꯂꯤ꯫ ꯂꯩꯕ ꯅꯨꯡꯉꯥꯏꯇꯕ ꯑꯁ ꯀꯥꯗꯥꯏꯗꯒꯤ ꯃꯔꯨꯞ ꯃꯄꯥꯡ ꯂꯩꯇꯦꯅꯦ ꯁꯤꯗꯗꯤ ꯀꯗꯥꯏꯗꯒꯤ ꯈꯨꯟ ꯅꯠꯇꯕꯅꯤ ꯂꯩꯀꯥꯏ ꯍꯥꯏꯔꯁꯨ ꯂꯥꯞꯅꯔꯦ ꯈꯪꯅꯕꯁꯨ ꯂꯩꯇ꯭ꯔꯦ
ꯎꯝ ꯐꯨꯠꯕꯣꯜꯁꯦ ꯍꯟꯗꯛ ꯐꯥꯏꯅꯦꯜ ꯁꯥꯟꯗꯧꯕꯗꯣ ꯗꯦꯠ ꯀꯌꯥꯗꯅꯣ ꯈꯪꯕ꯭ꯔꯣ ꯅꯪ
ꯗꯦꯠ ꯀꯩꯅꯣ ꯅꯠꯇ꯭ꯔꯣ ꯑꯩꯈꯣꯏꯒꯤ ꯗꯦꯠꯇꯤ ꯀꯩꯅꯣ ꯑꯣꯏꯕꯅꯤꯅꯦ ꯃꯝꯃꯗꯤꯗꯤ ꯑꯣꯏꯔꯦ ꯅꯥꯏꯟꯇꯤꯟ ꯑꯣꯏꯗꯧꯕ ꯅꯠꯇ꯭ꯔꯣ
ꯅꯥꯏꯟꯇꯤꯟ ꯑꯣꯏꯕ꯭ꯔꯥ ꯗꯦꯠ ꯇ꯭ꯋꯦꯟꯇꯤ ꯑꯣꯏꯕ꯭ꯔꯥ ꯗꯦꯠ ꯇ꯭ꯋꯦꯟꯇꯤ ꯃꯥꯜꯂꯦꯅꯦ
ꯉꯥꯏꯈꯣꯀꯣ
ꯅꯠꯇ꯭ꯔꯣ꯫
ꯑꯩꯈꯣꯏꯒꯤ ꯀꯩꯅꯣ ꯑꯣꯏꯅ ꯌꯦꯡꯕ ꯇꯥꯕꯅꯤꯅꯦ꯫ ꯃꯣꯏꯒꯤ ꯗꯦꯠꯇꯨꯒꯗꯤ꯫ ꯇꯣꯉꯥꯟꯒ꯭ꯔꯅꯤ
ꯑꯁ ꯅꯪꯒꯤꯗꯣ ꯅꯪꯒꯤꯗꯣ ꯍꯧꯖꯤꯛ ꯌꯥꯗꯦꯅ ꯑꯃꯨꯛ ꯅꯪꯒꯤ ꯈꯣꯟꯖꯦꯜꯗꯣ
ꯍꯧꯖꯤꯛꯇꯤ ꯇꯥꯔꯝꯃꯅꯤ꯫
ꯍꯧꯖꯤꯛꯇꯤ ꯌꯥ ꯍꯣꯏ ꯑꯃ ꯃꯔꯗꯤ ꯌꯥꯔꯦ ꯑꯗꯣ ꯑꯃ ꯃꯔꯗꯤ ꯌꯥꯗꯕꯅ
ꯎꯝ
ꯀꯔꯤ ꯂꯩꯕꯖꯥꯠꯅꯣ ꯅꯪꯒꯤꯗꯣ
ꯑꯣꯏꯔꯝꯃꯅꯤ ꯅꯥꯏꯟꯇꯤꯟꯅꯤꯗ ꯅꯥꯏꯟꯇꯤꯟ ꯅꯥꯏꯟꯇꯤꯟ ꯑꯣꯏꯒꯅꯤꯗ
ꯅꯥꯏꯟꯇꯤꯟ ꯍꯥꯏꯕ꯭ꯔꯣ
ꯑꯧ ꯅꯥꯏꯟꯇꯤꯟ ꯑꯣꯏꯒꯅꯤ
ꯑꯗꯨꯗꯤ ꯍꯪꯆꯤꯠ ꯇꯥꯔꯦꯅꯦ
ꯇꯁꯦꯡꯅꯗꯤ ꯑꯩꯠꯇꯤꯟꯗꯤ ꯄꯥꯕ ꯌꯥꯗ꯭ꯔꯦꯅꯀꯣ ꯑꯩꯠꯇꯤꯟ ꯅꯣꯡꯉꯥꯟꯕ ꯅꯨꯡꯗꯥꯡꯅꯤꯅ ꯁꯅꯥꯒꯗꯧꯔꯤꯕ ꯑꯗꯨ ꯅꯥꯏꯟꯇꯤꯟ ꯇꯥꯔꯦꯕ
ꯑꯣ ꯑꯠꯆꯥ ꯑꯠꯆꯥ ꯑ ꯑ ꯅꯪꯒꯤ ꯁꯞꯄꯣꯔꯠꯇꯔꯗꯤ ꯁꯤꯈ꯭ꯔꯦ ꯍꯥꯏꯕ
ꯁꯤꯈ꯭ꯔꯦꯗ ꯌꯨꯝ ꯌꯧꯈ꯭ꯔꯦꯗ ꯉꯍꯥꯟꯅ꯫
ꯌꯨꯝ ꯌꯧꯔꯦ ꯍꯥꯏꯅ ꯐꯣꯟ ꯇꯧꯔꯛꯄꯔꯣ
ꯍꯣꯏ
ꯎ ꯍꯍ
ꯑꯁ ꯌꯥꯝ ꯅꯨꯡꯉꯥꯏꯇꯕ ꯇꯧꯔꯅꯨ ꯀꯥꯏ ꯍꯥꯏꯅ ꯍꯥꯏꯔꯛꯈ꯭ꯔꯕꯅꯤꯗ
ꯌꯨꯝ ꯐꯖꯅ ꯌꯧꯔꯦ ꯃꯊꯪꯗ ꯊꯦꯡꯅꯁꯦ ꯍꯥꯏꯅ ꯐꯣꯟ ꯇꯧꯔꯛꯄ ꯃꯥꯜꯂꯦꯅꯦ
ꯇꯧꯔꯛꯈ꯭ꯔꯦ ꯌꯥꯝ ꯅꯨꯡꯉꯥꯏꯇ꯭ꯔꯁꯨ ꯈꯜꯂꯅꯨ ꯍꯥꯏꯅ
ꯑꯣ ꯑꯩꯒꯤ ꯁꯞꯄꯣꯔꯇꯔꯁꯨ ꯑꯩꯒꯤ ꯁꯄꯣꯔꯇꯔꯗꯤ ꯑꯃ ꯂꯩꯔꯤꯌꯦ
ꯅꯪꯒꯤ ꯁꯄꯣꯔꯇꯔ ꯍꯤꯡꯂꯤꯕ꯭ꯔꯣ
ꯏꯤꯡꯗꯦ ꯍꯣꯏ
ꯑꯁ ꯑꯗꯨꯗꯤ ꯂꯥꯁꯇ ꯁꯅꯥꯒꯗꯧꯕꯗꯣ ꯑꯣꯏꯔꯝꯃꯅꯤ
ꯑꯋꯣꯏ ꯑꯗꯨꯗ ꯃꯥꯗꯤ ꯑꯩꯒꯤꯅꯤ ꯉꯌꯥꯝꯒ ꯇꯧꯕꯗꯣ ꯀꯧꯕ꯭ꯔꯣ
ꯑꯁ ꯑꯩ ꯑꯩꯅ ꯆꯤꯡꯅꯕ ꯈꯨꯟ ꯈꯨꯟꯗꯣ ꯑꯣꯏꯔꯝꯃꯅꯤ
ꯉꯝꯒꯗꯕ꯫ ꯉꯝꯒꯗꯧꯕꯗꯣ ꯑꯩꯒꯤ ꯁꯞꯄꯣꯔꯇꯔꯅꯤꯅꯦ ꯑꯩꯒꯤ ꯁꯞꯄꯣꯔꯇꯔꯗꯤ ꯍꯧꯖꯤꯛꯐꯥꯎ ꯉꯝꯃꯤ ꯍꯥꯏꯕꯗꯨ ꯍꯥꯏꯕ ꯌꯥꯔꯦ
ꯀꯩꯝ ꯈꯜꯂꯨꯗ ꯑꯗꯨꯝ ꯈꯪꯒꯗꯧꯕ ꯂꯩꯔꯕꯗꯨꯕꯨꯀꯣ ꯅꯪꯒꯤ ꯅꯪꯒꯤ ꯑꯗꯨꯝ ꯁꯞꯄꯣꯔꯠ ꯇꯧꯕꯗ ꯉꯝꯗ꯭ꯔꯁꯨ ꯐꯥꯔꯁ ꯁꯦꯀꯦꯟ ꯄ꯭ꯂꯦꯁꯇ ꯑꯗꯨꯝꯗꯤ ꯑꯃꯗꯤ ꯁꯣꯛꯑꯣꯏꯗ꯭ꯔꯕꯅꯦꯕ
ꯊꯥꯔꯠ ꯄ꯭ꯂꯦꯁꯁꯨ ꯂꯩꯕ ꯅꯠꯇ꯭ꯔꯣ ꯑꯁꯤꯒꯤꯗꯣ
ꯊꯥꯔꯠ ꯄ꯭ꯂꯦꯁ ꯂꯩ ꯂꯩꯕꯗꯤ
ꯑꯗꯣ ꯊꯥꯔꯠ ꯄ꯭ꯔꯦꯖꯅ ꯗꯦꯠ ꯀꯌꯥ ꯑꯗꯨꯁꯨ ꯗꯦꯠ ꯅꯥꯏꯟꯇꯤꯟꯗꯔꯣ ꯁꯅꯥ ꯊꯧꯕꯗꯣ
ꯅꯪ ꯊꯥꯔꯠ ꯄ꯭ꯂꯦꯁꯅ ꯇꯣꯉꯥꯟꯒꯅꯤ ꯊꯥꯔꯠ ꯄ꯭ꯂꯦꯁꯅꯇ ꯋꯥꯡꯒꯅꯤ ꯐꯥꯏꯅꯦꯜꯗꯨꯕꯨꯗꯤ ꯅꯥꯏꯟꯇꯤꯅꯤꯅ
ꯑꯗꯨꯗꯤ ꯆꯖꯦ ꯀꯔꯤꯔ ꯁꯅꯧ ꯇꯕ꯭ꯔꯥ ꯊꯛꯈ꯭ꯔꯦꯁꯤꯅ
ꯊꯥꯔꯠ ꯄ꯭ꯂꯦꯁꯁꯦ ꯀꯩꯅꯣ ꯑꯣꯏꯒꯅꯤ
ꯉꯁꯤ ꯉꯁꯤꯒꯨꯝꯕꯥꯎ ꯑꯣꯏꯒꯦꯔꯥ꯫ ꯃꯁꯤ ꯅꯨꯡꯗꯥꯡ ꯋꯥꯥꯏ ꯑꯣꯏꯒꯦꯔꯥ
ꯉꯁꯤ
ꯍꯌꯦꯡ ꯑꯣꯏꯒꯦꯔꯥ ꯍꯌꯦꯡ ꯃꯁꯤ ꯂꯩꯇ꯭ꯔꯤꯗꯤ ꯍꯌꯦꯡ ꯂꯩꯇ꯭ꯔꯤꯗꯤ ꯑꯗꯨꯗꯤ ꯂꯩꯇꯕꯩ ꯃꯥꯜꯂꯦꯅ ꯊꯥꯔꯛꯄ꯭ꯔꯁꯦ ꯑꯗꯨ ꯈꯪꯕꯗꯤ ꯈꯪꯁꯤꯅꯦ ꯊꯥꯔꯠ ꯄ꯭ꯔꯦꯁꯇ ꯁꯥꯟꯅꯅꯤ ꯗꯦꯠ ꯁꯤꯗ꯫
ꯉꯥꯏꯈꯣꯅꯦ ꯑꯩꯅ ꯁꯤꯗ ꯑꯁꯤꯗ ꯌꯦꯡꯕꯗꯗꯤ ꯀꯩꯅꯣ ꯁꯦꯝ ꯗꯦ ꯍꯥꯏꯔꯤꯅꯦ
ꯍꯥꯏꯕꯗꯤ ꯐꯥꯔꯁꯀ ꯐꯥꯔꯁ ꯐ ꯃꯁꯒꯊ ꯍꯥ ꯄ꯭ꯔꯦꯁ ꯊꯅꯥꯗ
ꯊꯔꯠ ꯄ꯭ꯂꯦꯁ
ꯅꯨꯡꯉꯥꯏ ꯍꯥꯏꯕ꯭ꯔꯣ꯫
ꯎꯝꯗꯤ ꯊꯥꯔꯠ ꯂꯦꯁꯇꯨ ꯌꯦꯡꯕꯅꯤꯗ
ꯑꯗꯣ ꯌꯦꯡꯕ ꯌꯥꯕꯣ ꯌꯥꯕ꯭ꯔꯣ ꯀꯃꯥꯏꯅ ꯇꯧꯒꯦ
ꯉꯈꯣꯀꯣ
ꯍ ꯐ꯭ꯂꯦꯁꯦ ꯂꯩꯕ ꯅ ꯂꯩꯅꯦ
ꯂꯩꯌꯦ ꯂꯩꯌꯦ ꯑꯗꯨ ꯅꯥꯏꯟꯇꯤꯟꯅ ꯍꯥꯏꯔꯤꯅꯦ ꯊꯥꯔꯠ ꯄ꯭ꯂꯦꯁ ꯂꯩꯍꯦ ꯑꯦꯕ꯭ꯔꯤ ꯐꯤ ꯑꯦꯕ꯭ꯔꯤ ꯀꯩꯅꯣ ꯂꯩꯏ ꯁꯅꯥꯅꯕ ꯃꯇꯝꯐꯥꯎ ꯑꯦ ꯁꯅꯥꯅꯕ ꯈꯨꯗꯤꯡ ꯂꯩꯈꯤ
ꯃꯤ ꯈꯔꯒꯦꯗ ꯏ ꯈꯔ꯫ ꯂꯩꯇꯕꯁꯨ ꯌꯧꯋꯦ ꯊꯥꯔꯠ ꯄ꯭ꯂꯦꯁꯇꯣ ꯐꯥꯔꯁꯀ ꯐꯥꯔꯁꯀ ꯐꯥꯔꯁꯀ ꯁꯦꯀꯦꯟ ꯍꯠꯇ ꯂꯩꯕ
ꯁ꯭ꯄꯦꯟ꯫
ꯑꯩꯒꯤ ꯋꯥꯈꯜꯗꯗꯤ ꯂꯩꯗꯕꯩ ꯃꯂꯦꯅ ꯈꯜꯂ ꯑꯩꯗꯤ
ꯊꯥꯠꯁꯤ ꯈꯪꯗꯦꯅꯦ ꯁꯤ
ꯊꯥ ꯊꯔꯁꯤ ꯑꯥ꯫
ꯊꯥꯠ ꯄ꯭ꯂꯦꯁꯤ
ꯊꯥꯔꯠ ꯐ꯭ꯂꯦꯁ ꯂꯩꯌꯦ ꯍꯥꯏꯕ꯭ꯔꯣ
ꯕꯨ ꯑꯩ ꯑꯃꯨꯛꯇ ꯍꯥꯡꯈꯤꯌꯦ ꯁꯤꯗ
ꯎ ꯂꯩ ꯂꯩꯒ ꯇꯧꯕ ꯃꯝꯊꯦꯅꯦ ꯁꯔꯄ꯭ꯂꯔꯁꯦ ꯂꯩꯔꯤꯗꯤ ꯁꯨꯃꯥꯏꯅ ꯁꯥꯟꯅꯅꯤ ꯌꯦꯠ ꯀꯌꯥꯗ ꯁꯨꯃꯥꯏꯅ ꯁꯥꯟꯅꯅꯤ ꯑꯗꯨꯒꯕ ꯑꯗꯨꯒꯨꯝꯕꯗꯣ ꯍꯥꯏꯕꯗꯣ ꯍꯧꯕ ꯌꯥꯔꯦꯕ ꯑꯗꯣ ꯍꯧꯖꯤꯛꯐꯥꯎ ꯍꯥꯏꯗꯦꯕꯀꯣ
ꯉꯁꯤ ꯗꯦꯠ ꯀꯌꯥꯅꯣ ꯁꯕꯦꯟꯇꯤꯟ ꯍꯌꯦꯡ ꯂꯩꯌꯦ ꯍꯌꯦꯡ ꯍꯌꯦꯡ ꯍꯌꯦꯡ
ꯍꯌꯦꯡꯅꯦꯕ
ꯑꯧ ꯍꯌꯦꯡ ꯍꯌꯦꯡ ꯁꯥꯟꯅꯥꯔꯅꯤ꯫
ꯄꯨꯡ ꯀꯌꯥꯗ ꯑꯣꯏꯕꯅꯣ꯫
ꯄꯨꯡꯁꯦ
ꯍ
ꯄꯣꯡꯁꯦ ꯄꯣꯡ ꯊꯥꯗꯩꯅꯦꯔꯥ ꯑꯃꯨꯛꯀ ꯌꯦꯡꯒꯦꯀꯣ ꯄꯨꯡꯗ ꯄꯤꯔꯛꯇꯕ
ꯊꯥꯔꯠ ꯄ꯭ꯂꯦꯁꯁꯨ ꯌꯦꯡꯕ ꯅꯨꯡꯉꯥꯏꯅꯦ ꯃꯦꯠꯁꯁꯨ ꯐꯖꯩꯑꯕꯀꯣ ꯄꯨꯡ ꯀꯌꯥꯗ
ꯑꯩꯈꯣꯏꯒꯤ ꯄꯨꯡꯁꯦ ꯇꯣꯡꯉꯥꯜꯂꯦꯀꯣ ꯃꯣꯏꯒꯤꯅꯗꯤ ꯄꯨꯡ ꯃꯉꯥꯗ ꯁꯅꯔꯅꯤꯅꯀꯣ
ꯑꯩꯈꯣꯏꯒꯤꯗꯤ ꯄꯨꯡ ꯑꯅꯤ ꯃꯈꯥꯏ ꯑꯣꯏꯔꯦ
ꯑꯅꯤ ꯃꯈꯥꯏ
ꯎ ꯑꯩꯈꯣꯏꯒꯤ ꯃꯇꯝꯗꯤ ꯃꯣꯏꯒꯤꯅꯦ ꯑꯗꯨꯗꯤ
ꯎꯝ
ꯄꯨꯡ ꯃꯉꯥꯗ ꯁꯅꯕ ꯍꯧꯥꯎꯕ
ꯑꯣ ꯑꯗꯨꯗꯤ ꯎꯝ ꯊꯥꯔꯠ ꯄ꯭ꯂꯦꯁꯁꯦ ꯏꯪꯂꯦꯟꯒ ꯐ꯭ꯔꯥꯟꯁꯅꯤꯕ ꯁꯅꯥꯒ ꯇꯧꯕꯗꯀꯣ
ꯃꯥꯅꯦ ꯃꯥꯅꯦ
ꯑꯗꯨꯗꯤ ꯑꯗꯨꯒꯤ ꯑꯗꯨꯒꯤ ꯃꯠꯁꯨ ꯐꯥꯏꯅꯦꯜꯒꯤ ꯃꯦꯠꯆꯀ ꯆꯞ ꯃꯥꯟꯅꯅꯤ ꯂꯦꯞꯕꯗꯣ ꯌꯦꯡꯕꯗꯤ ꯅꯨꯡꯉꯥꯏꯅꯤꯕꯀꯣ
ꯎꯝ
ꯑꯩꯈꯣꯏꯅ ꯈꯔ ꯊꯥꯔꯅꯤ ꯑꯗꯨꯒꯤ ꯑꯗꯨꯒꯤ ꯃꯤꯡꯗꯣ ꯈꯔ ꯇꯥꯅꯤꯡꯗꯕꯒꯤ ꯋꯥꯅꯤꯕ ꯊꯥꯔꯠ ꯄ꯭ꯂꯦꯁꯁꯨ ꯑꯗꯨꯝ ꯌꯥꯗꯤ ꯌꯥꯅꯤꯕ ꯑꯕ ꯅꯨꯡꯉꯥꯏꯅꯤꯕ
ꯅꯠꯇ꯭ꯔꯣꯅꯦ
ꯍꯣꯏ ꯅꯪꯒꯤ ꯇꯤꯝꯗꯤ ꯍꯤꯡꯂꯤꯕ ꯃꯥꯜꯂꯦꯅ ꯁꯞꯄꯣꯔꯠ ꯇꯧꯔꯤꯕ
ꯑꯩꯒꯤꯗꯤ ꯍꯤꯡꯂꯤꯌꯦ
ꯐ ꯐꯔꯦ
ꯍꯟꯗꯛꯁꯦ ꯍꯟꯗꯛꯁꯦ ꯃꯣꯏꯅ ꯉꯝꯒꯗꯧ ꯃꯥꯜꯂꯦ ꯌꯪ ꯏꯁꯇꯥꯔꯗꯣ ꯌꯥꯝꯃꯕ ꯍꯣꯏ ꯑꯩꯒꯤ ꯁꯞꯄꯣꯔꯇꯔꯗꯤꯦ
ꯑꯣ ꯍꯣꯏ ꯍꯣꯏ ꯍꯣꯏ ꯈꯪꯉꯤ ꯈꯪꯉꯤ ꯌꯥꯝꯃꯦ ꯌꯥ